ꯍꯣ ꯇꯔꯕꯥꯥꯎ ꯀꯩꯅꯣ ꯑꯅ ꯉꯥꯡꯉꯨꯅꯍꯦꯟ ꯇꯨꯝꯃꯕꯣ
ꯇꯨꯝꯗꯔꯤꯌꯦ
ꯀꯩꯗꯧꯔꯤꯅꯣ
ꯀꯩꯁꯨꯣ ꯇꯑꯣꯗꯦ
ꯑꯦ ꯑꯗꯨꯝ ꯀꯣꯏꯆꯠ ꯆꯠꯂꯒ ꯂꯩꯌꯦ
ꯀꯥꯏꯗꯅ ꯊꯦꯡꯉꯀꯥꯟꯗ ꯀꯥꯏ ꯆꯠꯀꯦ ꯍꯥꯏꯅ
ꯅꯣꯏ ꯅꯣꯏ ꯍꯦꯔꯣ ꯔꯣꯝꯗ ꯀꯣꯏꯒꯦ ꯍꯥꯏꯔꯣ
ꯃꯤꯗꯤ ꯍꯦꯔꯣ ꯍꯥꯏ ꯍꯦꯔꯣ ꯄꯜꯂꯒ ꯍꯔꯥꯎꯔ ꯃꯥꯅ
ꯑꯁ ꯉꯁꯥꯏꯗꯣꯏꯕꯅꯤ ꯃ ꯁꯥꯕ ꯀꯨꯏꯗ꯭ꯔꯤ ꯀꯥꯏꯗ ꯀꯣꯗ ꯊꯣꯡꯈ꯭ꯔꯦꯅꯦ
ꯥꯗꯨꯔꯣ ꯀꯩꯗ
ꯃꯤꯅꯣ ꯑꯌꯥꯝ ꯑꯃ ꯂꯩ
ꯉꯁꯥꯏ ꯅꯪ ꯏꯁꯇꯁ ꯊꯥꯒꯠꯄ ꯐꯣꯠꯄꯗꯣ ꯍꯣꯏ ꯉꯁꯥꯏ ꯅꯪ ꯏꯁꯇꯦꯇꯁ ꯊꯥꯒꯠꯄ ꯐꯣꯇꯣꯗꯣ ꯅꯣꯏ ꯅꯣꯏ ꯕꯣꯛꯇꯣ ꯑꯩ
ꯑꯥ
ꯑꯩꯒꯤꯗꯤ ꯃꯆꯧ ꯍꯥꯏꯔꯦ ꯑꯦ ꯃꯆꯧ ꯅꯠꯇꯦ ꯍꯣꯏ ꯍꯣꯏ ꯃ ꯆ ꯍ ꯃ ꯆ ꯅ ꯑꯩ ꯏꯅꯦ ꯏꯅꯦ ꯊꯣꯛꯇꯣꯏꯅꯦ ꯑꯩ ꯕꯥꯒꯤ ꯃꯦ ꯑꯣꯏꯔꯤꯣꯏꯅꯦꯕꯀꯣ ꯏꯅꯦ ꯑꯩ ꯕꯥ ꯑꯗꯨ ꯃꯅꯥꯎ ꯑꯄꯥꯒꯨꯝꯕꯅꯤꯍ
ꯑꯗꯨ ꯑꯣꯏꯔꯗꯤ ꯑꯩ ꯅꯪꯗ ꯗꯗꯥ ꯀꯧꯐꯝ ꯊꯣꯛꯇꯦꯀꯣ
ꯀꯧꯐꯝ ꯊꯣꯛꯇꯦ
ꯍ
ꯗꯗ ꯀꯅ ꯇ ꯃꯤꯉ ꯑꯗꯨꯝ ꯀꯣ ꯏ ꯏ ꯑ ꯏ ꯧꯒꯦꯔ ꯕꯥꯏ ꯏ ꯀꯧꯅꯗꯔ ꯁꯨꯃꯥꯏꯅ ꯀꯧ ꯑꯩ ꯏꯁ ꯇꯥꯃꯣ ꯏꯌꯥꯝꯕ ꯍꯥꯏꯅ ꯀꯧ ꯎꯗꯣꯏ ꯇꯜ ꯉ
ꯑꯣ ꯑꯁꯨ ꯀꯥꯎꯅꯗꯅ
ꯍꯥꯏꯗꯤ ꯏ ꯅꯪꯅ ꯀꯧꯅꯤꯡꯉꯤꯗ ꯈꯪꯉꯦ ꯀꯧꯅꯤꯡꯕꯗꯣ
ꯅꯪ ꯅꯪꯒꯤ ꯆꯍꯤꯗꯣ ꯌꯥꯝꯈ꯭ꯔꯦꯗꯅ ꯅꯠꯇꯦ ꯅꯪꯒꯤ ꯆꯍꯤꯗꯣ ꯅꯪꯒꯤ ꯆꯍꯤꯗꯣ ꯌꯥꯝꯕꯒꯤ ꯁꯨꯝ ꯀꯧꯗꯕ ꯌꯥꯗ꯭ꯔꯦ ꯁꯨꯝ ꯀꯧ ꯑꯝ ꯁꯒꯣꯝ
ꯎ ꯑꯩꯅ ꯑꯉꯥꯡ ꯑꯣꯏꯔꯤ ꯆꯍꯤ ꯌꯥꯝꯗ꯭ꯔꯤꯅꯩꯁꯨ ꯀꯔꯤꯅ
ꯎ ꯎ
ꯑꯩ ꯆꯍꯤ ꯆꯍꯤ ꯀꯌꯥꯌꯥꯅꯤ ꯈꯅ
ꯅꯪꯒꯤ ꯑꯍꯥꯟꯕꯅꯦ
ꯎ ꯑꯍꯟ ꯑꯗꯨꯗ ꯆꯍꯤꯍꯤ ꯀꯌꯥꯅꯦ ꯈꯜꯂꯤꯒꯁꯦ ꯎꯝ
ꯅꯪꯒꯤ ꯆꯍꯤ ꯀꯨꯟꯇꯔꯦꯠ ꯀꯨꯟꯅꯤꯄꯥꯜ
ꯁꯒꯇꯥ ꯑꯣꯏꯔ ꯀꯨꯟ ꯇꯔꯦ ꯀꯨꯟ ꯀꯨꯟ ꯇꯔꯦꯠ ꯁꯨꯗꯧꯔꯤꯅꯦ ꯑꯩꯁꯦ
ꯍꯦ ꯅꯆꯤꯟꯗꯤꯒꯅꯨ
ꯀꯟꯇꯥꯔꯦ ꯀꯨꯟ ꯅꯤꯄꯥꯟ ꯍꯥꯏꯕ ꯀꯨꯟ ꯅꯤꯄꯥꯟ ꯀꯨꯟ ꯀꯨꯟ ꯅꯤꯄꯥꯥꯟ ꯇꯧꯒꯗꯧꯔꯦ ꯀꯨꯟ ꯇꯔꯦꯠ ꯅꯠꯇꯦ
ꯌꯥꯃꯤꯅꯦꯍꯦ
ꯄꯕꯨꯡ ꯀꯒꯦꯔꯣ ꯑꯝ ꯄꯕ ꯀꯧꯒꯦꯁꯨ ꯌꯥꯏ ꯅꯪ ꯅꯪꯗꯤ ꯍꯣꯏ ꯀꯨꯟ ꯃꯠꯄ ꯑꯣꯏ ꯀꯌꯥ ꯑꯩꯉꯣꯟꯗꯒꯤ ꯁ ꯇꯔꯒ ꯁ ꯇꯔꯣ ꯂꯩꯅꯦ ꯂꯩ
ꯑꯉꯥꯡ ꯁ ꯁ ꯁ ꯅꯪ ꯅꯪꯒꯤ ꯏꯁꯇꯦꯖꯁꯦ ꯅꯪꯁ
ꯍꯥꯏꯗꯤ ꯅꯨꯄꯤꯁꯤꯗꯤ ꯅꯣꯏꯗꯒꯤ ꯆꯍꯤ ꯃꯉꯥ ꯃꯉꯥ ꯍꯦꯟꯕ ꯑꯗꯨꯞꯥꯔꯅꯤꯗꯤ ꯃꯉꯥ ꯇꯔꯨꯛ ꯅꯣꯏꯗꯒꯤ ꯑꯉꯥꯡ ꯑꯣꯏꯕ ꯗ ꯅꯠꯇ꯭ꯔ ꯅꯨꯄꯥꯒ ꯂꯩꯔꯤ ꯑꯩ ꯑꯩ ꯅꯨꯄꯤꯒ ꯂꯩꯅꯕꯁꯤꯡ ꯅꯨꯄꯤꯁꯨ ꯂꯩꯇꯅ
ꯅ ꯄꯊꯔ ꯂꯩꯣ ꯑꯗꯨꯗꯤ
ꯅꯨꯄꯤ ꯅꯨꯄꯤ ꯂꯩꯇꯦ ꯐꯪꯗ꯭ꯔꯦ ꯑꯩꯈꯣꯏ ꯁꯤꯠꯇꯔꯦ
ꯍꯥꯏ ꯁꯤꯠꯇ ꯕꯨꯨ
ꯑꯗꯨꯃꯥꯏꯅ ꯑꯗꯨꯃꯥꯏꯅ ꯑꯩ ꯋꯥꯔꯤ ꯑꯃ ꯍꯥꯏꯒꯦꯀꯣ ꯐꯥꯒꯤꯗꯤ ꯇꯗꯤ ꯇꯧꯅꯦ ꯑꯩꯈꯣꯏ ꯈꯨꯟꯗꯒꯤ ꯅꯨꯄꯤ ꯑꯃ ꯑꯗꯨꯝ ꯐꯥꯒꯤ ꯐꯥꯒꯤ ꯇꯧꯅꯅꯕ ꯃꯤ ꯂꯩꯌꯦꯕꯒ ꯃꯥ
ꯎꯝ
ꯃꯥꯗꯣ ꯑꯗꯨꯀꯥꯟꯗ ꯅꯨꯄꯥ ꯀꯣꯏꯕ ꯅꯨꯄꯥ ꯀꯣꯏꯕꯒꯤ ꯑꯩꯈꯣꯏꯕꯨ ꯀꯩꯅꯣ ꯇꯧꯔꯤꯅꯦꯕ ꯐꯥꯎ ꯐꯥꯎ ꯁꯥꯕꯗ ꯁꯨꯃꯥꯏꯅ ꯍꯥꯏꯔꯤꯅꯦ ꯑꯩꯈꯣꯏꯗ ꯅꯨꯄꯤ ꯀꯣꯏꯗꯕꯒꯤ ꯅꯨꯄꯤ ꯅꯨꯄꯤ ꯐꯪꯗꯕ ꯑꯣꯏꯍꯩ ꯆꯨꯝꯃꯦ ꯆꯨꯝꯃꯦ ꯑꯩꯈꯣꯏꯅ ꯐꯪꯗꯕ ꯅ ꯤ ꯑꯩꯈꯣꯏꯅ ꯄꯥꯝꯗꯕꯒꯤ ꯇꯧꯗꯕ ꯋꯥꯅꯦꯕ
ꯅꯨꯄꯤꯕꯨꯗꯤ ꯄꯥꯂꯨꯡ ꯅꯨꯡ ꯊꯤ ꯌꯥꯏ ꯑꯗꯨ ꯐꯠꯇꯤꯗꯅ
ꯑꯃ ꯈꯛꯇꯪ ꯐꯖꯅ ꯀꯣꯏꯌꯣ ꯑꯗꯨꯗꯤ
ꯑꯗꯨꯅꯤ ꯑꯃꯈꯛꯇꯪ ꯀꯣꯏꯒꯦ ꯇꯧꯕꯗꯣ ꯊꯤꯔꯤꯑꯕꯀꯣ ꯃꯤꯒꯨꯝꯅ ꯇꯥꯏꯝ ꯄꯥꯁꯒꯤ ꯃꯇꯝ ꯌꯦꯒꯤ ꯇꯧꯕ ꯑꯗꯨꯁꯨ ꯇꯧꯕ ꯌꯥꯏꯑꯕ ꯑꯩꯈꯣꯏꯁꯨ ꯇꯧꯗꯕ ꯋꯥ
ꯑꯩꯁꯦ ꯇꯝꯅ
ꯇ ꯇꯧꯗ꯭ꯔꯗꯤ ꯂꯥꯏꯐ ꯄꯥꯔꯠꯅꯔ ꯑꯣꯏꯅꯕꯀꯣ ꯄꯨꯟꯁꯤꯒꯤ ꯑꯣꯏꯅ ꯄꯥꯝꯕ ꯑꯩꯈꯣꯏꯗꯤ
ꯍꯥꯏꯁ ꯅꯪꯒꯤꯁꯦ ꯌꯥꯝ ꯂꯨꯏꯗ
ꯑꯩꯗꯤ
ꯑꯗꯨ ꯑꯣꯏꯗꯤ ꯑꯗꯨ ꯑꯣꯏꯔꯗꯤ ꯅꯣꯏ ꯅꯣꯏꯒꯤ ꯂꯦꯡꯒꯥ ꯊꯤꯌꯣ ꯑꯗꯨꯗꯤ
ꯑꯗꯨ
ꯑꯩꯗꯤ ꯅꯣꯏ ꯀꯩꯅꯣ ꯇꯧꯗꯦꯀꯣ ꯅꯣꯏꯗꯤ ꯊꯥ ꯑꯃꯗ ꯑꯗꯨꯝ ꯁꯤꯜꯂꯦꯗꯅ
ꯁꯤꯟꯗꯦ ꯁꯤꯟꯗꯦ ꯑꯩꯈꯣꯏꯗꯤ ꯑꯩꯈꯣꯏ ꯑꯩꯈꯣꯏ ꯊꯃꯣꯏ ꯁꯦꯡꯃꯟꯕꯒꯤꯀꯣ ꯃꯣꯏ ꯊꯃꯣꯏ ꯁꯦꯡꯗꯕ ꯃꯤꯅꯀꯣ ꯀꯥꯇꯨ ꯀꯔꯟ ꯇꯧꯔꯛꯄ ꯑꯗꯨꯒꯤ ꯎꯝ ꯑꯗꯨꯒꯨꯝꯕ ꯋꯥꯗꯣ ꯍꯥꯏꯗꯤ ꯀꯣꯏꯅꯕ ꯍꯥꯏꯕꯁꯤꯗꯤꯀꯣ ꯑꯅꯤꯃꯛ ꯐꯖꯅ ꯀꯩꯅꯣ ꯇꯧꯔꯀꯥꯟꯗ ꯑꯝ ꯊꯝꯃꯣꯏ ꯑꯝ ꯑꯃ ꯑꯃꯒ ꯊꯥꯖꯕ ꯅꯔꯒ ꯀꯣ ꯀꯣꯏꯒꯗꯕꯅꯦꯕ ꯑꯗꯨꯒ ꯃꯤ ꯑꯇꯣꯞꯄꯅ ꯈꯨꯠ ꯈꯨꯠ ꯂꯥꯝꯖꯜꯂꯛꯑ
ꯅꯪ ꯅꯪ ꯑꯣꯏꯔꯝꯒꯅꯤ ꯅꯨꯄꯥ
ꯅꯠ ꯇꯦ ꯍꯦ ꯑꯩꯗꯤ ꯅꯠꯇꯦ
ꯅꯪ ꯁꯛꯇꯨ ꯁꯨꯃꯥꯏꯅ ꯇꯧꯔꯝꯗꯧ ꯃꯥꯅ
ꯍꯥꯟꯅꯒꯤ ꯍꯥꯟ ꯅꯒꯤ ꯃꯤꯗꯣ ꯑꯗꯨꯅ ꯈꯨꯠ ꯊꯤꯟꯖꯤꯜꯂꯛꯄ
ꯎꯝ
ꯑꯗꯨꯗꯒꯤ ꯑꯗꯨꯝ ꯇꯣꯛꯈ꯭ꯔꯕ ꯃꯤꯒꯤ ꯐꯖꯅ ꯂꯩꯕꯗꯣ ꯐꯖꯅ ꯂꯩꯕꯗꯣ ꯈꯇꯥꯎꯑꯣ ꯑꯩꯅ ꯍꯥꯏꯕꯁꯦ ꯎꯝ ꯐꯖ ꯐꯖꯅ ꯐꯖꯅ ꯅ ꯃꯤꯅ ꯃꯥꯅ ꯑꯃꯨꯛ ꯀꯩꯀꯩꯅꯣ ꯑꯃ ꯇꯝꯁꯤꯜꯂꯦ ꯑꯗꯨ ꯑꯣꯏꯔꯗꯤ ꯑꯗꯨꯝ ꯈꯟꯅꯔꯛꯄ ꯇꯥꯕꯅꯤ ꯅꯠꯇ꯭ꯔꯥ ꯑꯩꯅ ꯇꯧꯗꯦ ꯍꯥꯏꯔꯁꯨ ꯑꯩꯅ ꯇꯧꯗꯦ ꯍꯥꯏꯔꯁꯨ ꯊꯥꯖꯔꯣꯏꯕ
ꯑꯗꯨꯅ ꯎꯝ ꯆꯨꯝꯃꯦ ꯑꯗꯨꯅ ꯑꯍꯥꯟ ꯑꯍꯥꯟꯕꯗꯨꯅꯦꯕꯀꯣ ꯑꯅꯤ ꯑꯅꯤꯁꯨꯕꯗꯨꯅ ꯀꯃꯥꯏꯅ ꯇꯧꯕ ꯑꯗꯨꯅ
ꯑꯗꯨꯅꯦ ꯍꯥꯏꯁꯦ ꯑꯅꯤ ꯁꯨꯕꯗꯣ ꯑꯗꯨꯗ ꯑꯍꯥꯟꯕꯗꯨꯗ ꯄꯥꯎ ꯇꯝꯖꯜꯂꯨꯕ ꯀꯩ ꯀꯔꯩꯅꯣ ꯃꯊꯣꯡ ꯃꯔꯝ ꯁꯨ
ꯑꯍꯥꯟꯕꯗꯨꯅ ꯑꯅꯤꯁꯨꯨꯕꯗ ꯑꯃꯨꯛ ꯇꯝꯁꯤꯜꯂꯤꯅꯦꯕꯀꯣ ꯑꯁ ꯑꯗꯨꯅ ꯑꯅꯤ ꯁꯨꯕꯗꯨꯅ ꯃꯥꯕꯨ ꯊꯥꯖꯔꯨꯕ
ꯊꯖꯈ꯭ꯔꯦ ꯍꯥꯏꯗꯤ ꯃꯥꯅ ꯗꯣ ꯑꯝ ꯍꯥꯏꯗꯤ ꯃꯤꯒꯤ ꯊꯨꯒꯥꯏꯅꯕ ꯇꯧꯕꯒ ꯆꯞ ꯃꯥꯟꯅꯔꯦꯕ
ꯀꯩ ꯀꯩ ꯀꯩ ꯅꯣ ꯇꯝꯃꯤꯁꯦ
ꯑꯩꯅ ꯃꯉꯣꯟꯗ ꯊꯥ ꯎꯝ ꯑꯩꯅꯦꯀꯣ ꯃꯉꯣꯟꯗ ꯊꯥ ꯈꯨꯗꯤꯡꯒꯤ ꯀꯣꯜ ꯇꯧꯔꯛꯏ
ꯑꯣ ꯑꯣ ꯑꯅꯤꯁꯨꯕ ꯅꯪꯒ ꯋꯥꯔꯤ ꯅꯨꯡꯉꯥꯏꯔꯤꯉꯩ ꯁꯤꯗ ꯀꯣ
ꯍꯣꯏ ꯑꯩ ꯑꯩꯗꯤ ꯀꯩꯁꯨ ꯇꯧꯕ ꯅꯠꯇꯦꯕ
ꯎꯝ
ꯑꯩ ꯇꯧꯕ ꯅꯠꯇꯦꯕ ꯑꯗꯣ ꯑꯃꯗꯨꯅ ꯕꯥꯅꯤꯁꯦ ꯍꯌꯦꯡ ꯇꯣꯈꯥꯏ ꯇꯣꯈꯥꯏ ꯇꯥꯅꯕꯀꯣ ꯁꯤꯜꯂꯥꯛꯄ ꯃꯥꯗꯣ꯫
ꯎꯝ꯫
ꯑꯗꯨ ꯅꯨꯄꯤ ꯀꯣꯏꯕꯗꯣ꯫
ꯎꯝ
ꯅꯣꯏꯒꯤ ꯈꯨꯟ ꯑꯗꯨ ꯅꯨꯄꯤꯗꯨꯅ ꯐꯖꯅ ꯃꯥꯕꯨ ꯂꯨꯅ ꯇꯧꯕꯤꯗꯕ ꯃꯥꯜꯂꯦ꯫
ꯅꯨꯄꯤꯗꯨꯅ
ꯑꯗꯨꯒꯤ ꯍꯣꯏ ꯑꯗꯨꯒꯤ ꯑꯗꯨꯝ ꯈꯠꯅꯩ ꯍꯥꯏꯌꯦ ꯃꯥꯕꯅꯤꯗꯣ꯫ ꯅꯨꯄꯤꯗꯨꯅ ꯑꯩꯒꯤ ꯃꯔꯝꯗ ꯨ ꯈꯠꯅꯩ ꯍꯥꯏꯌꯦ ꯅꯨꯄꯤꯗꯨꯅ ꯑꯩ ꯑꯩꯕꯨ ꯀꯥꯎꯅꯕ ꯃꯥꯕꯨ ꯀꯣꯏꯕꯅꯦ ꯍꯥꯏꯌꯦ꯫ ꯅꯨꯄꯤꯗꯨꯅ ꯑꯗꯣ
ꯑꯗꯨꯗꯤ ꯅꯪ ꯑꯅꯤ ꯁꯨꯕ ꯅꯨꯄꯥꯗꯨ ꯄꯪꯉꯤꯅꯦ ꯑꯗꯨꯗꯤ ꯍꯥꯏꯗꯤ ꯃꯥ ꯅꯨꯄꯥ ꯑꯃꯗꯨꯅ ꯑꯣꯏꯔꯒꯗꯤ ꯅꯪ ꯐꯣꯟꯗꯣ ꯆꯦꯛꯁꯨ ꯇꯧꯕ ꯌꯥꯕꯅꯦꯕ ꯆꯨꯝꯕꯔꯥ ꯑꯔꯥꯟꯕꯔꯥ ꯍꯥꯏꯕꯗꯣ ꯅꯠꯇ꯭ꯔꯣ꯫
ꯇꯧꯔꯗꯤ ꯄ꯭ꯔꯣꯕ꯭ꯂꯦꯝ ꯁꯣꯞ ꯑꯣꯏꯗꯣꯏꯅꯦꯕ ꯅꯨꯄꯥꯗꯣꯆꯤꯟ ꯊꯤꯔꯥ ꯊꯤꯗꯕ꯭ꯔꯥ